ꯑ
ꯇꯥꯕꯨꯣ
ꯎꯝ ꯇꯔꯦ
ꯀꯩꯗꯧꯕꯤꯔꯤꯅꯣ ꯑꯩꯈꯣꯏ ꯃꯦꯗꯥꯝꯕꯨ
ꯑꯟꯁꯇꯦꯂꯥꯏꯠ ꯉꯥꯏꯍꯥꯛ ꯄꯥ ꯁꯤꯔꯅ ꯐꯝꯃꯤꯌꯦ ꯇꯦꯕꯜꯗ ꯃꯥꯟꯗ꯭ꯔꯥ
ꯎꯝ ꯃꯥꯜꯂꯦ ꯑꯩ ꯊꯥꯖꯔꯦ ꯅꯪꯅ ꯍꯥꯏꯔꯕꯅꯤꯅ
ꯎꯗꯃ ꯃꯥꯂꯤꯛꯣ
ꯗꯝ ꯅꯗꯤ ꯍ ꯍꯥꯏꯖꯕꯅꯤ ꯊꯃꯣꯏꯒꯤ ꯋꯥꯔꯣꯜꯗꯨꯁꯨ
ꯊꯃꯣꯏꯒꯤ ꯋꯥꯔꯣꯜꯅꯦꯕ ꯑꯗꯨꯏꯗꯣ ꯑꯗꯨꯅ ꯑꯩꯅ ꯍꯧꯖꯤꯛ ꯅꯪꯅ ꯍꯥꯏ ꯗꯨꯃꯛ ꯊꯥꯖꯅꯕ ꯊꯥꯖꯔꯕꯅꯤꯅ ꯅꯪꯅ ꯑꯩꯅ ꯀꯩꯅꯣꯝꯗꯤ ꯄꯥꯔꯒ ꯇꯨꯝꯃꯅꯦꯕ ꯍꯧꯖꯤꯛꯠ ꯂꯥꯏꯔꯤꯛꯁꯦ ꯄꯥꯗ꯭ꯔ ꯃꯛꯇꯣ ꯍꯥꯡꯗꯤꯦ ꯍꯥꯡꯗꯣꯛꯑꯅꯦꯕ
ꯇꯧꯒꯗꯕꯅꯤ
ꯇꯣꯛꯂꯤꯉꯦ ꯅꯗꯤ ꯀꯩ ꯇꯧꯔꯝꯃꯤꯅꯣ
ꯅꯪꯒꯤ ꯍꯇꯥꯁꯦ ꯃꯤꯔꯦꯝꯃꯤꯅꯅꯦ ꯐꯣꯟ ꯄꯥꯏꯔꯤ
ꯃꯤꯔꯦꯝꯗꯤ ꯅꯠꯇꯦ ꯐꯣꯟ ꯄꯥꯔꯗꯨꯁꯨ ꯊꯕꯛ ꯑꯃꯨꯗꯩ ꯇꯧꯔꯤꯕꯅꯤ ꯑꯩ ꯀꯥꯡꯅ ꯁꯤꯗꯣ ꯀꯥꯡꯅ ꯀꯥꯡꯅ ꯁꯥꯏꯔꯦ ꯑꯩꯅ ꯍꯧꯖꯤꯛ ꯐꯝꯃꯤꯅꯦ ꯀꯩꯁꯦ ꯑꯩ ꯆꯪꯒꯅꯤꯉꯕ꯭ꯔꯣ ꯀꯥꯡ ꯀꯥꯡ ꯆꯤꯑꯦ ꯀꯥꯡ ꯆꯤꯛꯇ꯭ꯔꯣ
ꯆꯤꯛꯇꯦ ꯐꯃꯨꯡꯗ ꯂꯩ ꯑꯩꯈꯣꯏ ꯐꯦꯡꯒ ꯊꯥꯔꯒ ꯆꯤꯛꯇꯦ
ꯃꯥꯏꯗꯤꯐꯥꯗ ꯁꯨ ꯂꯩꯇꯦ ꯐꯃꯨꯡ ꯆꯪꯒꯅꯦꯕ ꯑꯩ ꯍꯧꯖꯤꯛ ꯇꯦꯕꯜꯗ ꯐꯝꯕ ꯂꯩꯕꯗꯨꯒꯤꯅꯦꯕ ꯃꯈꯥꯗꯣ ꯇꯦꯕꯜ ꯃꯈꯥꯗ ꯈꯣꯡ ꯊꯝꯕꯗꯣ ꯑꯊꯅꯦꯦꯕꯤ ꯃꯈꯥꯅ ꯆꯤꯛꯏꯁꯦ
ꯎꯝ
ꯕꯣꯜ ꯌꯦꯡꯗ꯭ꯔꯣ
ꯣꯜ ꯌꯦꯡꯗꯤꯗ ꯌꯦꯡꯗꯤ ꯕꯣꯂꯤꯡꯗꯨ ꯁꯔꯨꯛꯇꯤ ꯆꯤꯠꯇ ꯁꯦꯡꯕꯅ ꯐꯩꯌꯦ
ꯑꯣ ꯍꯣꯏꯅꯦꯍꯦ ꯃꯈꯜ ꯃꯈꯜꯁꯦ
ꯃꯈꯜ ꯁꯃꯅꯦ ꯕꯣꯜ ꯌꯦꯡꯗ꯭ꯔꯁꯨꯅꯦ ꯀꯅꯥꯅ ꯀꯔꯤ ꯀꯥꯈ꯭ꯔꯦꯁꯦ ꯑꯗꯨꯝ ꯈꯪꯉꯦ ꯍꯥꯏꯕ
ꯍ꯭ꯋꯥꯏ ꯅꯨꯡꯉꯥꯟꯕꯒ ꯏꯁꯇꯦꯇꯁꯇ ꯈꯪꯒꯅꯤ ꯎꯕꯗꯣ ꯑꯗꯨꯝ
ꯑꯗꯨ ꯎꯔꯦ ꯍꯥꯏꯗꯤ ꯀꯔꯤ ꯀꯔꯤ ꯂꯝꯊꯅꯈ꯭ꯔꯦ ꯀꯅꯥ ꯀꯥꯈ꯭ꯔꯦ ꯀꯥꯏꯅ ꯑ ꯃꯣꯏꯒꯤ ꯑꯩꯒꯤꯗꯤ ꯐꯦꯟ ꯀꯥꯡꯕꯨꯅꯉꯥꯏ ꯇꯧꯅꯔꯤꯕ
ꯍꯣꯏ ꯍꯟꯗꯛꯅꯦ ꯃꯣꯏ ꯀꯩꯅꯣꯒ ꯌꯥꯝ ꯀꯟꯅ ꯇꯧꯅꯕꯗꯣ ꯑꯅꯤ ꯑꯃ ꯂꯩꯇ꯭ꯔꯥ ꯑꯗꯨꯏꯗꯣ ꯍꯟꯗꯛ ꯍꯟꯗꯛꯇ ꯀꯩꯒꯨꯝꯕ ꯀꯥꯔꯝꯃꯒꯗꯤ ꯃꯣꯏ ꯑꯗꯨꯁꯨ ꯅꯣꯡꯃꯗ ꯑꯃꯅ ꯃꯦꯠꯁ ꯑꯃꯅ ꯍꯥꯜꯂꯒ ꯑꯃꯅ ꯀꯣꯟ ꯑꯃꯨꯛ ꯁꯝꯂꯝ ꯀꯩꯒꯨꯝꯕꯅꯦ ꯑꯍꯥꯟ ꯍꯥꯏꯗꯤ ꯑꯍꯥꯟꯕꯒꯤꯗꯨꯗꯤ ꯗ꯭ꯔꯣ ꯆꯠꯈ꯭ꯔꯦꯗꯅ ꯗ꯭ꯔꯣ ꯆꯠꯂꯝꯗ꯭ꯔꯕ ꯀꯩꯒꯨꯝꯕ ꯑꯗꯨ ꯑꯣꯏꯔꯒꯗꯤ ꯍꯌꯦꯡ ꯀ꯭ꯋꯥꯇꯔ ꯜꯕꯤꯗꯨꯗ ꯕꯕꯥꯅꯤꯁꯦ ꯇꯥꯗꯣꯏꯅꯤ ꯍꯥꯏꯌꯦꯕ ꯑꯣ ꯑꯩꯅ ꯀꯥꯍꯟꯅꯤꯡꯕꯁꯦ ꯍꯥꯏꯗꯤꯇꯞ ꯑꯗꯨꯗꯥꯒꯤ ꯀꯩꯝꯇ ꯅꯠꯇꯕꯤꯗ ꯑꯃ ꯏꯁꯇꯦꯇꯁ ꯑꯗꯣ ꯌꯦꯡꯅꯤꯡꯕꯗꯣ ꯃꯤꯅꯠ ꯇꯧꯍꯧꯗꯣꯏꯕ ꯃꯌꯥꯝꯁꯦ ꯃꯣꯏꯒꯤ ꯑꯗꯨꯒꯤ ꯏꯔꯥꯡꯗꯅꯦ ꯌꯦꯡꯅꯤꯡꯕꯗꯣ ꯀꯥꯍꯟꯅꯤꯡꯉꯦꯕ ꯑꯗꯨꯗꯨꯒꯅꯦ ꯗ꯭ꯔꯣ ꯆꯠꯂꯤ
ꯆꯂꯦ ꯆꯂꯦ
ꯑꯗꯨꯝ ꯌꯦꯉꯔꯣꯢ ꯁꯥꯟꯅꯔꯣꯏꯗꯨꯗꯤꯀꯣ ꯑꯗꯨꯕꯥꯅꯤ
ꯎꯝ ꯃꯣꯏ ꯃꯕꯥꯅꯤ ꯇꯥꯔꯔꯣꯏꯕ ꯑꯗꯨꯗꯤ
ꯑꯪꯗꯤ ꯀꯣꯏꯕꯨ ꯆꯠꯅꯤꯡꯗ꯭ꯔꯣ
ꯑꯁ ꯆꯠꯅꯤꯡꯉꯤꯗ ꯌꯥꯝꯅ ꯀꯣꯏꯕꯗꯣ ꯑꯗꯣ ꯑꯦꯛꯖꯥꯝꯁꯦ ꯍꯧꯗ꯭ꯔꯤꯀꯥꯟ ꯈꯔ ꯃꯃꯥꯡꯁꯤꯗꯁꯨ ꯍꯥꯏꯗꯤ ꯖꯨꯟ ꯊꯥꯁꯦ ꯂꯣꯏ ꯍꯧꯗ꯭ꯔꯤꯀꯥꯟꯗꯅꯦ ꯑꯩꯁꯦ ꯀꯣꯏꯕꯁꯦ ꯈꯔ ꯆꯠꯍꯧꯒꯦꯅ ꯈꯜꯂꯦꯕ ꯈꯪꯕ꯭ꯔꯥ
ꯎꯝ
ꯑꯃꯠꯇ ꯐꯪꯗꯕꯤꯗ ꯍꯧꯖꯤꯛꯖꯤ ꯂꯣꯏꯗꯣꯔꯦ ꯂꯣꯏꯗꯧꯕ ꯅꯠꯇꯦ ꯉꯁꯤ
ꯂꯣꯏꯈꯔꯦ ꯂꯣꯏꯔꯦ
ꯑꯗꯨ ꯆꯠꯍꯧꯗ꯭ꯔꯦ ꯑꯗꯨ ꯃꯇꯨꯡꯗꯁꯨ ꯆꯠꯄꯨꯗꯤ ꯆꯠꯅꯤꯡꯉꯦ ꯑꯗꯨ ꯆꯠꯐꯝ ꯂꯩꯇꯕ ꯅꯪꯅ ꯅꯣꯡꯇꯁꯨ ꯄꯨꯕꯤꯒꯦ ꯍꯥꯏꯔꯛꯇꯦ
ꯍꯣꯏ ꯂꯥꯜꯂꯤꯕꯗꯤ ꯑꯩꯅꯤ ꯁꯦ ꯍꯥꯏꯔꯨꯗꯕ ꯑꯩꯅ ꯂꯥꯟꯕꯅꯦ
ꯆꯨꯝꯃꯦ ꯆꯨꯝꯃꯦ ꯑꯗꯨꯃꯥꯏꯅ ꯈꯟꯗꯣꯛꯑꯦ ꯑꯩꯁꯨ
ꯑꯩꯅ ꯒꯥꯔꯤꯒꯁꯦ ꯌꯥꯝ ꯂꯩꯕꯅꯤꯅꯀꯣ
ꯃꯥꯅꯦ ꯅꯪꯒꯤꯗꯤ ꯍꯦꯂꯤꯀꯣꯞꯇꯔꯁꯨ ꯂꯩꯗꯥꯏꯅꯦ
ꯂꯩꯑ ꯂꯩꯌꯦ ꯁꯤ ꯍꯦꯂꯤꯄꯦꯗꯇ ꯊꯝꯕꯅꯤꯅ ꯅꯣꯏ ꯋꯥꯅꯤꯡꯉꯁꯨ ꯋꯥꯏꯌꯣ
ꯍꯣꯏ ꯅꯪꯒꯤ ꯀꯩꯅꯣꯗꯣ ꯇꯧꯗ꯭ꯔꯁꯨ ꯑꯩꯒꯤ ꯊꯥꯎ ꯂꯩꯌꯦ ꯊꯥꯎꯗꯨꯕꯨꯗꯤꯅꯦ ꯅꯍꯥꯟ ꯃꯃꯥꯡꯗ ꯑꯩꯒꯤꯁꯨ ꯑꯃ ꯂꯩꯔꯝꯃꯦꯕ ꯑꯗ ꯑꯩꯅ ꯑꯩꯈꯣꯏ ꯍꯥꯏꯗꯤ ꯃꯤꯉꯣꯟꯗ ꯋꯥꯏ ꯑꯣꯏꯅ ꯄꯤꯊꯣꯛꯈꯤꯕꯅꯦꯕ ꯑꯗꯣ ꯊꯥꯎꯗꯣ ꯀꯩꯅꯣ ꯇꯧꯕ ꯀꯔꯤ ꯊꯥꯎꯗꯨꯕꯨꯗꯤ ꯑꯩꯅ ꯑꯗꯨꯝ ꯃꯌꯥꯝ ꯂꯩꯁꯜꯂꯒ ꯊꯝꯍꯧꯋꯦꯕ
ꯍꯣꯏ ꯍꯣꯏ
ꯊꯥꯎꯒꯤꯕꯨꯗꯤ ꯌꯥꯝ ꯃꯔꯥꯡ ꯀꯥꯏꯅ ꯂꯩꯗꯦ
ꯍꯣꯏ ꯑꯗꯨ ꯅꯪꯅ ꯅꯣꯡ ꯐꯥꯗꯣꯛ ꯑꯣꯏꯅꯤꯡꯉꯁꯨ ꯊꯕꯛ ꯀꯩꯀꯩ ꯆꯠꯅꯤꯡ ꯈꯣꯠꯅꯤꯡꯕ ꯂꯩꯔꯗꯤ ꯍꯥꯏꯗꯤ ꯐꯔꯛ ꯇꯥꯕ ꯂꯩꯔꯗꯤ ꯑꯗꯨꯝ ꯋꯥꯏꯌꯣꯕ ꯑꯩ ꯑꯗꯨꯝ ꯁꯣꯄꯤꯔꯛꯀꯦꯕ
ꯑꯣ ꯑꯣ ꯑꯣ ꯍ ꯍꯣꯏ ꯍꯣꯏ ꯑꯗꯣ ꯑꯩꯒꯤꯗꯣ ꯑꯩꯅ ꯍꯥꯏꯗꯤ ꯑꯩꯁꯤꯅꯦ ꯍꯧꯖꯤꯛꯀꯤꯗꯣ ꯍꯥꯏꯗꯤ ꯄꯥꯛꯅꯗꯤ ꯊꯧꯗꯦꯕ ꯍꯥꯏꯗꯤ ꯑꯗꯨꯝ ꯑꯃꯨꯃꯨꯛꯇꯪ ꯈꯛꯇ ꯊꯧꯕ ꯑꯗꯣ ꯊꯧꯕꯁꯤꯒ ꯑꯩꯁꯦ ꯑꯗꯣ ꯀꯩꯅꯣꯗꯤ ꯇꯧꯗꯕ ꯎꯝ ꯍꯥꯏꯗꯤ ꯊꯧꯈꯤꯕ ꯑꯃꯁꯦ ꯑꯣꯏꯅ ꯁꯨꯝ ꯈꯔ ꯈꯨꯜꯂꯣꯏꯕꯗꯣ ꯑꯗꯨꯃꯥꯏꯅ ꯇꯧꯕꯒꯤꯅꯦꯕ ꯃꯥꯗꯤ ꯃꯃꯥꯏ ꯆꯨꯝꯕꯁꯦ ꯈꯔ ꯂꯨꯏꯌꯦꯕ
ꯃꯤꯠꯇꯤꯒꯦꯍ ꯍꯥꯏꯗꯤ ꯑꯩ ꯂꯩꯌꯦꯕ ꯑꯩꯒꯤ ꯏ ꯊꯧꯅꯕ ꯃꯤ ꯂꯩꯑꯕ
ꯑꯣ ꯊꯧꯅꯕ ꯂꯩꯔꯕ꯭ꯔꯥ
ꯑ ꯂꯩꯌꯦ ꯂꯩꯌꯦ ꯑꯩ ꯗꯔꯀꯥꯔ ꯇꯥꯕꯗ ꯍꯥꯏꯗꯤ ꯑꯩꯅ ꯈꯔ ꯐꯖꯅ ꯇꯣꯡꯅꯤꯡꯕ ꯅꯨꯃꯤꯠꯇ ꯌꯥꯎꯔꯗꯤ ꯑꯗꯩ ꯃꯤ ꯊꯧꯕꯅ ꯅꯨꯡꯉꯥꯏꯗꯅ
ꯍꯣꯏ
ꯃꯤ ꯄꯤꯊꯔꯒ ꯆꯠꯄ ꯅꯨꯡꯉꯥꯏꯌꯦꯅ ꯑꯩ ꯃꯤꯅꯦ ꯊꯝꯃꯦꯕ ꯑꯗꯨꯝ ꯃꯥꯁꯦ ꯊꯥꯒꯤ ꯑꯗꯨꯝ ꯄꯤꯊꯣꯛꯑ ꯊꯝꯃꯦ ꯑꯗꯨꯥꯏꯩꯅ
ꯍꯣꯏꯗ ꯊꯧꯗ꯭ꯔꯁꯨ ꯅꯠꯇ꯭ꯔꯥ
ꯃꯣꯏ ꯊꯣꯖꯗ ꯑꯣꯏꯗꯤ ꯊꯥꯏꯕꯨ ꯊꯣꯛꯑꯦꯕ ꯈꯔ ꯂꯥꯞꯄꯒꯨꯝꯕ ꯂꯝ ꯍꯥꯏꯗꯤ ꯆꯨꯔꯆꯄꯨꯔ ꯎꯈꯜꯒꯨꯝꯕ ꯁꯅꯥ ꯐꯇꯦꯛꯒꯨꯝꯕ ꯆꯥꯅꯤꯡꯉꯀꯥꯟꯗ ꯈꯔ ꯈꯔ ꯐꯪꯗꯣꯛꯑꯦꯕ ꯑꯩꯅ ꯃꯣꯔꯦꯗꯒꯤꯀꯥꯟꯗꯀ
ꯑꯩꯗꯤ ꯈꯪꯗꯦꯗ ꯑꯩꯗꯤ ꯍꯦꯛꯇ ꯑꯩꯗꯤ ꯁꯨꯝ ꯂꯩꯔꯝꯕꯒꯥꯁꯦ ꯉꯥꯏꯍꯥꯛ ꯇꯣꯡꯅꯤꯡꯉꯛꯑꯗꯤꯅꯦ ꯀꯣꯛꯇꯣꯡ ꯇꯣꯡꯊꯣꯛꯎꯔꯒ ꯀꯣꯛ ꯀꯣꯏꯊꯣꯛꯎꯕ ꯑꯗꯨꯒ ꯍꯟꯖꯤꯜꯂꯒ ꯀꯣꯛ ꯇꯨꯝꯕ ꯁꯨꯃꯥꯏꯅ ꯇꯧꯋꯦ ꯍꯥꯏꯕ ꯑꯩꯗꯤ
ꯑꯗꯨ ꯅꯨꯡꯉꯥꯏꯇ꯭ꯔꯣ ꯐꯠꯇꯅꯤꯉꯥꯏ ꯆꯠꯊꯣꯛꯑꯅꯤ
ꯍꯣꯏ ꯌꯨꯝ ꯐꯥꯎꯒꯁꯦ ꯐꯠ ꯌꯧꯊꯣꯛꯎꯕ ꯑꯗꯣ ꯑꯩꯈꯣꯏꯗꯤꯅꯦ ꯑꯩꯈꯣꯏꯒꯤ ꯌꯨꯝꯁꯦ ꯁꯨꯃꯥꯏꯅ ꯇꯧꯋꯦꯕ ꯑꯩꯈꯣꯏꯒꯤ ꯌꯨꯝꯁꯤꯗ ꯍꯦꯂꯤꯄ꯭ꯂꯦꯁꯦ ꯇꯥꯕ ꯃꯐꯝꯁꯦ ꯂꯩꯇꯕ ꯂꯩꯇꯕꯅꯤꯅ ꯉꯥꯏꯍꯥꯛꯀ ꯄꯥꯏꯔꯒ ꯂꯩꯊꯣꯛ ꯑꯩꯅ ꯀꯩꯔꯥꯛꯇ ꯀꯩꯒ ꯀꯨꯝꯊꯔꯛꯄ ꯇꯧꯔꯤꯁꯦ ꯐꯤꯕꯝꯁꯦ ꯑꯣ ꯑꯗꯨꯃꯥꯏꯅ ꯈꯔ ꯑꯗꯨꯒ ꯑꯗꯩꯗꯤ ꯑꯉꯥꯡꯈꯩꯁꯤꯦ ꯀꯁꯦꯡ ꯑꯩꯅ ꯉꯥꯏꯍꯥꯛ ꯍꯣꯏ ꯑꯩꯈꯣꯏꯒꯤ ꯑꯉꯥꯡ ꯑꯁꯦ ꯈꯔ ꯀꯞꯄꯁꯦ ꯑꯩꯅ ꯍꯦꯂꯤꯐꯦꯠꯁꯤꯗ ꯑꯩꯥꯏ ꯍꯦꯂꯤꯄꯦꯗꯅꯦ ꯍꯦꯂꯤꯀꯣꯞꯇꯔꯁꯤꯗ ꯁꯠꯇꯨꯡꯍꯜꯂꯒ ꯉꯥꯏꯍꯥꯛ ꯀꯣꯏꯕ ꯄꯨꯊꯣꯛꯎꯕ ꯃꯥꯁꯦ ꯑꯗꯨꯝ ꯀꯄ ꯐꯩꯣꯅꯤ ꯑꯗꯨꯝ ꯑꯗꯨ ꯑꯗꯨꯝ ꯇꯣꯛꯑꯦ ꯃꯥ ꯌꯥꯥꯎꯖꯔꯤ ꯄꯣꯠꯅꯦꯗꯣ ꯃꯥ ꯍꯥꯏꯅꯒꯗꯧꯔꯤꯗꯣ ꯑꯩꯅ ꯍꯟꯗꯛꯇꯤ ꯃꯥꯒꯤ ꯑꯃ ꯂꯩꯕꯤꯒꯦꯅ ꯈꯜꯂꯤꯌꯦ
ꯎꯝ
ꯑꯩꯒꯤꯗꯣ ꯈꯔ ꯑꯥ ꯍꯥꯏꯗꯤ ꯑꯗꯨꯝ ꯂꯩꯕ ꯍꯥꯏꯇꯥꯔꯦ ꯄꯩꯁꯥꯁꯦ ꯊꯝꯐꯝꯁꯦ ꯂꯩꯔꯛꯇ꯭ꯔꯦꯕ ꯑꯗꯨꯅ ꯃꯣꯏꯗ ꯈꯔ ꯄꯤꯊꯣꯛꯇ꯭ꯔꯗꯤ ꯅꯠꯇ꯭ꯔꯥ ꯑꯩꯈꯣꯏꯅ ꯁꯨꯝ ꯄꯥꯏꯔꯒ ꯂꯩꯕꯗꯨꯁꯨ ꯌꯥꯕ ꯅꯠꯇꯦꯕ
ꯠꯇꯁꯤꯁꯨ ꯄꯤ ꯇꯗꯅ ꯇ
ꯈꯪꯗꯦꯗ ꯑꯩꯅ ꯀꯩꯅꯣꯒ ꯇꯧꯕꯅꯦ ꯕꯟꯗꯟꯕꯗ ꯌꯦꯟꯊꯣꯛꯄꯅꯦ ꯍꯥꯏꯕ
ꯑꯗꯣ ꯃꯣꯏꯅ ꯍꯥꯏꯌꯦ ꯃꯊꯪꯗꯗꯤ ꯍꯦꯂꯤꯀꯣꯞꯇꯔꯗꯣ ꯃꯣꯏꯒꯤ ꯁꯥꯟꯅꯕ ꯑꯃ ꯂꯩꯕꯤꯌꯨ ꯑꯗꯨꯅ ꯑꯩꯁꯨ ꯈꯣꯏꯗꯥꯅ ꯑꯉꯥꯡꯈꯩꯅ ꯍꯥꯏꯕꯁꯤꯕꯅ ꯅꯨꯡꯁꯤꯗꯅ ꯑꯉꯥꯡꯁꯤꯗꯤ ꯄꯤꯊꯣꯛꯄꯅꯤꯀꯣ ꯍꯌꯦꯡ ꯑꯃ ꯑꯩꯅ ꯍꯟꯗꯛ ꯑꯦꯛꯖꯥꯝ ꯂꯣꯏꯔꯒ ꯌꯨꯝ ꯆꯠꯄꯗꯣ
ꯑꯗ ꯄꯥꯏꯔꯒ ꯆꯠꯂꯒꯦ ꯑꯗꯨꯗꯨꯝ ꯊꯝꯃꯝꯃꯒꯦ ꯑꯗꯨꯒ ꯑꯃ ꯑꯅꯧꯕ ꯑꯃꯗꯨꯅ ꯑꯩꯅ ꯑꯣꯏꯅ ꯇꯣꯡꯉꯒ ꯍꯜꯂꯛꯑꯦ ꯑꯗꯨꯅ ꯐꯗꯣꯏ ꯃꯥꯜꯂꯦ
ꯐꯔꯅꯤ ꯑꯅꯧꯕꯗꯣ ꯄꯤꯡ ꯀꯂꯔ ꯑꯣꯏꯅ ꯇꯧꯁꯤ ꯀ ꯍꯟꯗꯤ
ꯑꯥ ꯌꯥꯏꯌꯦ ꯌꯥꯏꯌꯦ ꯄꯤꯡ ꯑꯣꯏꯅ ꯇꯧꯔꯁꯦ ꯕꯦꯕꯤ ꯄꯤꯡ ꯂ ꯐ ꯃꯥꯟꯗ꯭ꯔꯥ
ꯕꯩ ꯄꯤꯡ ꯄꯤꯡꯗ ꯍꯥꯏꯔꯒ ꯑꯌꯥꯛꯄ ꯅꯠꯇꯦꯀꯣ
ꯍꯣꯏ ꯍꯣꯏ ꯑꯗꯣ ꯑꯋꯥꯕꯗ ꯑꯣꯏꯅ ꯇꯧꯔꯁꯦ ꯑꯗ ꯑꯩ ꯍꯥꯟꯅꯒꯤ ꯃꯆꯨꯗꯨꯕꯨꯗꯤ ꯃꯣꯏꯒꯤ ꯑꯃ ꯃꯔꯥꯡ ꯃꯔꯥꯡ ꯂꯥꯡꯕꯤꯗꯨꯅꯦꯕ
ꯍꯣꯏ ꯍꯣꯏ ꯑꯗꯨꯁꯨ ꯑꯗꯨꯝ ꯊꯤ ꯑꯣꯏꯨꯕꯅ ꯅꯠꯇꯦꯗ ꯐꯗꯤ ꯐꯖꯩ
ꯑꯗꯨ ꯅ ꯑꯩꯕꯨ ꯀꯥꯎꯈ꯭ꯔꯦꯅꯦ ꯑꯩꯗꯤ ꯌꯦꯜꯂꯣꯅꯦ ꯑꯣ ꯑꯁ ꯆꯪꯉꯣꯍꯦ ꯍ
ꯍ ꯑꯩ ꯌꯦꯡꯂꯣꯁꯦ ꯈꯔ ꯄꯥꯝꯖꯕꯀꯣ ꯑꯗꯨ ꯅꯪ ꯍꯥꯏꯗꯤ ꯃꯍꯥꯛꯀ ꯊꯒ ꯃꯤ ꯈꯤꯛꯇꯪ ꯌꯦꯡꯕꯗ ꯑꯁ ꯌꯦꯂꯣ ꯑꯩꯗꯤ ꯃꯆꯨꯗ ꯇꯛꯂꯥꯎꯅ ꯂꯥꯏꯇꯤꯟꯗꯤ ꯇꯤꯡ ꯑꯣꯏꯣꯏꯗꯅ
ꯍꯣꯏꯌꯦ ꯇꯧꯔꯝꯒꯅꯤꯑ ꯀꯩꯅꯣ ꯍꯥꯏꯗꯤ ꯕ꯭ꯂꯨ ꯑꯣꯏꯔꯕ ꯏꯁꯀꯥꯏꯁꯤꯗ
ꯑꯇꯤꯌꯥꯁꯤꯅ ꯕ꯭ꯂꯨ ꯑꯣꯏꯕꯅꯤ ꯅꯪꯒꯤ ꯌꯦꯜꯂꯣꯗꯨꯒ ꯄꯥꯁꯟꯕ ꯑꯁ ꯑꯟꯗ ꯐꯖꯔꯝꯒꯗꯕ ꯑꯣ ꯃ ꯊꯥꯛꯑ ꯑꯃꯅꯤꯅꯤ
ꯃꯦꯊꯥꯒꯑꯒ ꯊꯪꯒꯄꯥꯟꯒ ꯕ꯭ꯂꯨꯒ ꯃꯤꯛꯁ ꯇꯧꯕꯗꯗꯤ ꯕ꯭ꯂꯨꯁꯦ ꯃꯅꯤꯄꯨꯔꯤꯗ ꯀꯩ ꯍꯥꯏ
ꯍꯀꯣ ꯍꯀꯑꯣ ꯑꯇꯌꯥ ꯃꯆꯨ
ꯑ ꯍꯣꯏ ꯑꯇꯤꯌꯥ ꯃꯆꯨꯗꯨꯒ ꯑꯇꯤꯌꯥꯒꯤ ꯃꯆꯨꯒꯤ ꯐꯖꯕꯗꯨꯗ ꯍꯪꯄꯥ ꯆꯂꯄ ꯌꯥꯔꯗꯤ
ꯐꯖꯩ ꯐꯖꯩ ꯑꯁ ꯌꯥꯝ ꯐꯖꯔꯝꯒꯅꯤꯑ ꯌꯦꯂꯣꯁꯤꯒꯤ ꯉꯥꯏꯗꯨꯗꯤ ꯃꯪꯉꯥꯜ ꯑꯃꯁꯨꯃꯨꯛ ꯊꯣꯛꯂꯛꯇꯣꯏꯅꯤꯗꯣ
ꯃꯥꯅꯦ ꯃꯥꯅꯦ ꯑꯣ ꯀꯝꯕꯤꯅꯦꯁꯟꯁꯦ
ꯑꯁ ꯑꯗꯨꯗꯤ ꯑꯩ ꯑꯣꯔꯦꯟꯖ ꯂꯩꯔꯁꯤꯔ ꯑꯣꯏꯅ ꯈꯟꯒꯠꯂꯦ ꯕꯦꯕꯤ ꯄꯤꯡꯁꯦ ꯂꯩꯗꯕꯤꯗ ꯅꯪ ꯏꯅꯤ ꯑꯣꯟ ꯇꯧꯗꯅꯤꯅꯤꯉꯣꯟ ꯑꯣ ꯍꯣ ꯍꯣꯏ ꯐꯔꯦ ꯐꯔꯦ ꯑꯗꯨꯃꯝ ꯇꯧꯔꯒꯦ ꯌꯦꯡꯣ ꯑꯗꯨꯃꯥꯏ ꯇꯧꯔꯒꯦ
ꯅꯤꯉꯣꯟꯁꯨ ꯌꯥꯏ ꯀꯩꯅꯣ
ꯌꯥꯏ ꯌꯥꯏ ꯃꯥꯁꯨ ꯐꯖꯒꯅꯤ ꯈꯪꯗꯦꯗ ꯑꯩꯒꯤ ꯍꯟꯗꯛ ꯁꯦ ꯀꯩꯅꯣꯁꯨ ꯑꯦꯔꯣꯄ꯭ꯂꯦꯟ ꯑꯃꯁꯨ ꯂꯩꯁꯜꯂꯨꯕ
ꯎꯝ
ꯅꯪ ꯑꯗꯨꯗꯤ ꯑꯩꯅ ꯀꯩꯅꯣ ꯇꯧꯗꯣꯛꯈ꯭ꯔꯦ ꯀꯩ ꯍꯥꯏꯕ ꯃꯣꯏꯒꯤ ꯑꯩꯈꯣꯏꯒꯤ ꯑꯉꯥꯡ ꯈꯔ ꯂꯩꯌꯦ ꯃꯣꯏꯗꯤ ꯍꯥꯏꯗꯤ ꯇꯨꯝꯕꯁꯦ ꯑꯦꯔꯣꯄ꯭ꯂꯦꯟ ꯑꯃ ꯑꯣꯏꯅ ꯇꯨꯝꯅꯤꯡꯉꯦ ꯅ ꯍꯥꯏꯕ
ꯑꯗꯨꯗꯤ ꯑꯗꯨꯗꯨꯒꯤꯅ ꯃꯣꯏꯗ ꯑꯣꯏꯅ ꯊꯝꯃꯟꯕ
ꯎ
ꯍꯧꯣꯁꯦ ꯑꯁ ꯈꯪꯗꯦꯅ ꯄꯣꯠꯁꯦ ꯌꯨꯝꯗ ꯄꯩꯔꯒ ꯊꯝꯕꯁꯦ ꯅꯨꯡꯉꯥꯏꯇꯦꯕ ꯑꯩꯗꯤ ꯈꯔ ꯄꯤꯊꯣꯛꯑꯦꯕ ꯁꯨꯝ
ꯍꯣꯏꯅꯦ ꯀꯗꯥꯥꯏꯗꯅꯣ
ꯃꯌꯥꯝꯀꯅꯤ ꯑꯣꯏ ꯀꯥꯟꯅꯁꯦꯕ ꯇꯧꯁꯦ
ꯍ
ꯃꯊꯪꯗꯤ ꯑꯩꯁꯦ ꯗꯦꯠ ꯑꯃꯁꯨ ꯂꯩꯒꯦꯅ ꯈꯜꯂꯤ ꯑꯗꯨ ꯐꯝꯐꯝꯁꯨ ꯂꯩꯇꯕ ꯐꯠꯇꯩ ꯐꯔꯁꯨ ꯃꯌꯦ ꯑꯦ ꯃꯥꯗꯤ ꯂꯩꯃꯤꯟꯅꯔꯁꯤꯅꯦꯍ ꯌꯥꯏ ꯌꯥꯏ ꯇꯔꯛ ꯕꯥꯏ ꯋꯥꯟ ꯒꯦꯠ ꯋꯥꯟ ꯇꯧꯁꯤꯔꯣꯑꯣ
ꯑꯁ ꯇꯟꯗ꯭ꯔꯣꯍꯦ ꯄꯩꯁꯥ ꯃꯌꯥꯝ ꯄꯩꯁꯥ ꯃꯌꯥꯝꯁꯦ ꯀꯥꯏ ꯊꯝꯗꯣꯔꯤꯒꯦ
ꯑꯁ ꯅꯠꯇꯦ ꯍꯦ ꯅꯣꯡ ꯐꯥꯗꯣꯛꯁꯨ ꯃꯤ ꯑꯗꯨꯗ ꯂꯩ ꯍꯥꯏꯔꯒ ꯃꯤꯉꯣꯟ ꯍꯥꯏꯗꯤ ꯃꯣꯏꯒꯤꯁꯨ ꯈꯔ ꯀꯥꯟ ꯑꯩꯈꯣꯏꯒꯤꯁꯨ ꯈꯤꯇꯪ ꯃꯑꯣꯡꯗꯣ ꯃꯥꯜꯍꯜꯂꯒꯗꯤ ꯅꯠꯇ꯭ꯔꯥ ꯅꯣꯡ ꯐꯥꯗꯣꯛꯁꯨ ꯑꯗꯨ ꯀꯥꯟꯅꯕ ꯂꯧꯕ ꯌꯥꯏꯑꯕ ꯍꯣꯏꯗꯤꯍꯦ ꯍꯌꯦꯡ ꯑꯁ ꯈꯪꯗꯦꯗ ꯌꯦꯡꯉꯁ ꯍꯧꯖꯤꯛꯇꯤ ꯕꯥꯏ ꯋꯥꯟ ꯦ ꯋꯥꯟꯁꯦ ꯌꯥꯝ ꯇꯧꯅꯔ
ꯃꯥꯜ ꯑꯉꯔꯤꯗ
ꯑꯗꯨ ꯊꯝꯃꯒꯦꯅꯦꯀꯣ ꯑ ꯊꯝꯝꯕꯣ ꯊꯝꯣ
ꯃꯊꯪꯗ ꯑꯃꯨꯛꯕ
ꯂꯩꯕꯩꯁꯨꯦ ꯈꯠꯅꯔꯁꯤꯦ ꯑꯥꯎ ꯑꯥꯎ ꯈ ꯂꯩꯕꯩ ꯈꯠꯅꯔꯁꯤꯦ
ꯍꯣꯏ ꯍꯣꯏ ꯊꯃꯦ ꯊꯃꯦ
ꯑꯐ